ꯍꯜꯂꯣ
ꯑ
ꯑꯩꯗꯤ ꯌꯥꯔꯣꯏ ꯌꯥꯔꯒꯗꯧꯕ ꯃꯥꯥꯟꯂꯦ ꯌꯥꯏ ꯑꯦ ꯑꯩꯒꯤ ꯗꯥꯎꯠꯁꯦ ꯌꯥꯝ ꯐꯩꯅꯦ ꯑꯩꯒꯤ ꯗꯥꯎꯁꯤ ꯌꯥꯝ ꯐꯩꯌꯦꯕ ꯀꯃꯥꯏꯅ ꯍꯥꯏꯕꯗꯤ ꯃꯠꯇꯦ ꯀꯣꯜꯗꯣ ꯆꯠꯂꯣꯏꯗ꯭ꯔꯥ ꯍꯥꯏꯅ ꯈꯟꯕꯅꯦꯕ ꯑꯗꯨ ꯆꯠꯂꯒ ꯂꯩꯕ ꯑꯗꯨꯒꯤ ꯗꯥꯎ ꯌꯥꯝ ꯐꯩ ꯍꯥꯏꯕ
ꯎꯝ ꯑꯩꯉꯣꯟꯗ ꯇꯧꯔꯗꯤ ꯅꯪꯒꯤ ꯗꯥꯎꯗꯣ ꯑꯗꯨꯝ ꯐꯅꯤꯌꯦ
ꯏꯁ ꯅꯪꯁꯦ ꯅꯪꯁꯦ ꯅꯊꯟꯗ ꯊꯥꯒꯠꯄꯁꯦ ꯊꯥꯒꯠꯄꯁꯦ ꯑꯇꯤꯌꯥ ꯐꯥꯎ ꯊꯥꯒꯔꯒ ꯂꯩꯔꯣ ꯅꯪ
ꯎ ꯎ ꯎ ꯎ
ꯎꯝ
ꯑꯁ ꯀꯝ ꯀꯥꯟꯗ ꯅꯪꯅ ꯈꯪꯗꯣꯏꯅꯣ ꯈꯪꯗꯦꯗ
ꯀꯩꯅꯣ
ꯎꯝ ꯍꯥꯏꯗꯦꯗ
ꯀꯩꯁꯨ ꯅꯠꯇꯦ
ꯀꯔꯤꯁꯨ ꯅꯠꯇꯦ ꯍꯥꯏꯔꯗꯤ ꯀꯔꯤꯒꯤ ꯍꯥꯏꯗꯣꯛꯄ ꯍꯥꯏꯅꯤꯡꯗ꯭ꯔꯗꯤ
ꯑꯗꯨꯝ ꯍꯥꯏꯕꯅꯤ
ꯌꯥꯝꯅ ꯆꯀꯠ ꯆꯠꯀꯠ ꯇꯧꯔꯅꯨꯀꯣ
ꯏ ꯏꯁ ꯈꯆ ꯇ ꯇꯧꯕ ꯅꯣꯗ
ꯆꯠꯀꯠ ꯆꯠꯀꯠ ꯇꯧꯕꯅꯣ ꯅꯨꯄꯤꯒꯨꯝꯅ ꯇꯧꯒꯅꯣ
ꯎ
ꯀꯃꯥꯏꯅ ꯇꯧ ꯍꯥꯏꯅ ꯑꯗꯨꯗꯤ
ꯏꯁ ꯀꯃꯥꯏꯅ ꯑꯩꯉꯣꯟꯗ ꯇꯝꯗꯣꯏꯔꯥ ꯑꯗꯨꯁꯨ
ꯍꯣꯏ ꯅꯪꯅ ꯍꯥꯏꯕꯗꯨ ꯇꯧꯗꯣꯏꯅꯦ ꯂꯣꯏꯅ
ꯏꯁ ꯌꯥꯔꯦꯍꯦ
ꯍꯣꯏ ꯌꯥꯔꯦ
ꯌꯥꯔꯦ ꯌꯥꯔꯦ ꯁꯤꯒꯨꯝꯕ ꯋꯥꯁꯦ
ꯍ ꯅꯪꯒꯤ ꯋꯥꯔꯤ ꯇꯅꯤꯡꯉꯤꯗ
ꯋꯥꯔꯤ ꯌꯥꯝ ꯂꯩꯕ ꯃꯥꯜꯂꯦ ꯍꯥꯟꯅ
ꯀꯔꯤꯅꯣ
ꯎꯝ ꯅꯪꯗꯤ ꯋꯥꯔꯤ ꯌꯥꯝ ꯂꯩꯕ ꯃꯥꯜꯂꯦꯕ ꯍꯥꯟꯅ
ꯋꯥꯔꯤ ꯌꯥꯝ ꯂꯩꯇ꯭ꯔꯗꯤ ꯋꯥꯔꯤ ꯑꯃ ꯑꯅꯤ ꯈꯛꯇ ꯂꯩꯥꯒꯗ꯭ꯔꯣ
ꯆꯨꯝꯃꯤꯅꯦ ꯑꯗꯨꯁꯨ
ꯍꯥ
ꯆꯨꯝꯃꯦ
ꯆꯨꯝꯗ꯭ꯔꯗꯤ ꯋꯥꯔꯤ ꯂꯩꯕꯅꯦ ꯋꯥꯔꯤ ꯌꯥꯝ ꯂꯩꯕꯅꯦ ꯑꯩꯒꯤ ꯑꯗꯨꯒꯤ ꯎꯝ ꯐꯝꯅꯤꯡꯒꯅꯨ
ꯃꯤꯑꯣꯏꯕ ꯍꯥꯏꯕꯁꯦ ꯋꯥꯔꯤ ꯂꯩꯇ꯭ꯔꯗꯤ ꯀꯃꯥꯏ ꯍꯤꯡꯗꯣꯏꯅꯣ
ꯍꯣꯏꯗ ꯅꯪꯅ ꯍꯥꯏꯅꯤꯡꯉꯥ ꯀꯥꯟꯗ ꯍꯥꯏꯌꯣꯗ
ꯑꯩ ꯍꯥꯏꯅꯤꯡꯉꯥꯏ ꯍꯥꯏꯅꯤꯡꯉꯥꯏ ꯂꯩꯇꯦꯍꯦ
ꯅꯠꯇꯦ ꯍꯥꯏꯅꯤꯡꯕ ꯃꯇꯝꯗ ꯍꯥꯏꯌꯨ ꯍꯥꯏꯕꯅꯤ
ꯍꯥꯏꯅꯤꯡꯕ ꯃꯇꯝꯁꯨ ꯂꯩꯇꯦ
ꯂꯩꯇ꯭ꯔꯗꯤ ꯍꯥꯏꯗ꯭ꯔꯦꯗꯅ
ꯍꯥꯏꯔꯔꯣꯏ
ꯂꯩꯔꯗꯤ ꯍꯥꯏꯌꯣ ꯂꯩꯇ꯭ꯔꯗꯤ ꯍꯥꯏ ꯅꯣ
ꯅꯪꯅ ꯈꯦꯅ ꯈꯪꯅꯤꯡꯕ ꯃꯥꯜꯂꯦꯍꯦ ꯍꯥꯏꯔꯒꯦ ꯍꯥꯏꯔꯒꯦ
ꯈꯪꯅꯤꯡꯗꯦ ꯈꯪꯅꯤꯡꯗꯦ ꯅꯁꯥꯅ
ꯈꯪꯅꯤꯡ ꯈꯪꯅꯤꯡꯗꯔꯗꯤ ꯑꯁ ꯅꯪꯒꯤ ꯋꯥꯔꯤ ꯌꯥꯝ ꯂꯩꯕ ꯃꯥꯜꯂꯦꯀꯣ ꯑꯗꯨꯃꯥꯏꯅ ꯍꯥꯏꯔꯛꯀꯅꯨ ꯃꯤ ꯎꯁꯤꯠꯇꯕ ꯃꯥꯜꯂꯦ
ꯑꯁ ꯅꯪꯒꯤ ꯎꯝ ꯚꯥꯞ ꯂꯥꯟꯅ ꯈꯟꯅꯨꯍꯦ ꯏꯑꯩꯗꯤ ꯁꯨꯝ ꯅꯪ ꯒ꯭ꯌꯥꯁ ꯇꯧꯕꯅꯦ ꯂꯩꯔꯝꯗꯧ ꯃꯥꯜꯂꯦ ꯍꯥꯏꯅ
ꯋꯥꯔꯤꯗꯤ ꯑꯗꯨꯝ ꯂꯣꯏ ꯂꯩꯔꯝꯒꯅꯤ ꯑꯩꯁꯨ ꯋꯥꯔꯤ ꯂꯩꯕꯅ ꯃꯤ ꯑꯇꯣꯞꯄꯒꯤꯁꯨ ꯋꯥꯔꯤ ꯂꯩꯔꯏꯕꯅꯦ ꯂꯩꯕꯅꯦ ꯀꯩꯅꯣ ꯋꯥꯔꯤ ꯂꯥꯏꯕꯒꯤ ꯍꯤꯡꯉꯒ ꯂꯩꯕꯅꯤꯅꯦ ꯈꯤꯇꯥ ꯈꯤꯇꯪ ꯀꯩꯅ ꯈꯈꯤꯇꯪ ꯈꯤꯇꯪ ꯂꯩꯇꯦ ꯑꯩ ꯁꯥꯎꯔꯛ ꯀꯅꯤꯀꯣ
ꯁꯥꯎꯔꯛꯄ ꯀꯥꯟꯗ ꯍꯛ ꯑꯣꯟꯗꯣꯏꯅꯦ ꯑꯩ ꯍꯛ ꯑꯣꯗꯔ
ꯍꯛ ꯂꯣꯜꯂꯒ ꯀꯩꯗꯧꯒꯦ ꯍꯥꯏꯅꯣ ꯅꯪ
ꯁꯣꯔꯒ ꯅꯪꯒꯤ ꯌꯨꯝꯗ ꯂꯥꯛꯑꯒ ꯊꯨꯒꯥꯏꯗꯣꯏ ꯑꯃꯨꯛꯀ
ꯑ ꯌꯥꯔꯦꯗ
ꯌꯥꯝ ꯐꯩꯅꯦ ꯅꯪꯁꯦ ꯑꯃꯔꯣꯝꯗꯗꯤ
ꯐꯔꯝꯃꯅꯤ ꯍꯥ
ꯐꯩꯌꯦ ꯑꯗꯨꯝ ꯅꯣꯑꯒ ꯂꯩꯗꯣ
ꯑꯁ ꯅꯣꯛꯄ ꯁꯥꯕꯔ ꯁꯥꯔꯒ ꯂꯩꯕꯅꯦ ꯅꯣꯛꯅꯤꯡꯗꯦꯗ
ꯎꯝ
ꯑꯗꯨꯗꯤ ꯅꯣꯑꯔꯣꯏ ꯀꯣ ꯅꯣꯛꯑꯔꯣꯏ ꯍꯧꯖꯤꯛꯇꯤ ꯄꯨꯔꯥ ꯁꯤꯔꯦꯁ ꯃꯨꯠꯗ ꯑꯣꯟꯈ꯭ꯔꯒꯦ
ꯍꯣꯏ ꯑꯣꯏꯔꯛꯑꯣꯅꯦ ꯅꯪꯒꯤ ꯁꯤꯔꯦꯁ ꯃꯨꯠꯇꯣ ꯀꯃꯥꯏꯅ ꯇꯧꯕꯅꯣ ꯌꯦꯡꯒꯦ
ꯏꯁ ꯌꯦꯡꯒꯦ ꯀꯥꯏꯅ ꯌꯦꯡꯕ ꯐꯪꯉꯔꯣꯏ
ꯆꯠꯈ꯭ꯔꯕꯣ ꯅꯃꯥꯟꯅꯕꯤꯗꯤ ꯂꯩꯔꯤꯕꯣ
ꯀꯅꯥꯏ ꯏꯃꯥꯟꯅꯕꯤꯅꯣꯅꯦ ꯑꯁ ꯀꯩꯅꯣ ꯅꯪ ꯁꯤꯗꯤ ꯉꯥꯎꯔꯦꯍꯦ
ꯑꯣ ꯅꯅꯥꯎ ꯅꯅꯥꯎ ꯅꯨꯄꯤꯒ ꯅꯅꯥꯎ ꯅꯨꯄꯥꯒ ꯂꯩ ꯍꯥꯏꯕ
ꯃꯣꯏꯗꯤ ꯀꯥꯏ ꯂꯩꯅꯣ
ꯁꯣꯏ ꯐꯣꯏꯅꯔꯥꯏꯕꯗ
ꯅꯪ ꯅꯅꯥꯛꯇ ꯂꯩꯕ꯭ꯔꯥꯕ
ꯑꯩꯒꯤ ꯅꯥꯛꯇ ꯂꯩꯑꯦ ꯑꯩ ꯃꯣꯏ ꯃꯅꯥꯗꯨꯁꯨ ꯂꯩꯑꯦ
ꯎꯝ
ꯀꯩ ꯀꯩꯟꯖꯥꯡ ꯊꯣꯡꯗꯣꯏꯕ
ꯉꯁꯤꯁꯦ ꯈꯪꯗꯦ ꯑꯁ ꯈꯪꯗꯦ ꯀꯔꯤ ꯏꯟꯁꯥꯡ ꯆꯥꯁꯤꯅꯣ ꯈꯪꯗꯦꯗ꯭ꯔꯦ
ꯊꯣꯡꯅꯕ ꯂꯩꯇ꯭ꯔꯦ ꯈꯪꯗ꯭ꯔꯗꯤ ꯌꯦꯟ ꯑꯣꯏꯅ ꯆꯥꯎ
ꯌꯦꯟꯖꯨ ꯆꯥꯅꯤꯉꯥꯏ ꯇꯟꯈ꯭ꯔꯦꯗ
ꯑꯩꯒꯤ ꯆꯥꯃꯟꯗꯅ
ꯎꯝ ꯆꯃꯟꯗꯅ ꯀꯥꯎꯈ꯭ꯔꯦ
ꯅꯪ ꯇ ꯁꯟ ꯆꯥꯕ ꯅꯠꯇ꯭ꯔꯣ
ꯍꯥꯥ
ꯁꯟ ꯆꯥꯕ ꯅꯠꯇ꯭ꯔꯣ
ꯂꯣꯏꯟ ꯆꯥꯏ
ꯈꯩꯅꯦ ꯍꯣꯠꯅ ꯆꯥꯏꯗꯣ ꯅꯪꯗꯤ
ꯁꯟꯖꯨ ꯆꯥꯌꯦ ꯑꯣꯛꯁꯨ ꯆꯥꯌꯦ ꯉꯅꯨꯁꯨꯨ ꯆꯥꯌꯦ ꯌꯦꯟꯁꯨꯨ ꯆꯥꯌꯦ ꯎꯝ ꯀꯩ ꯌꯥꯎꯔꯤ ꯍꯥꯥ
ꯀꯩꯅ ꯏꯆꯥ ꯆꯥꯅꯤꯡꯉꯤ
ꯑꯗꯨꯝ ꯋꯥ ꯌꯦꯟꯒ ꯑꯣꯛꯀ
ꯑꯃꯈꯛꯇ ꯈꯜꯂꯣ ꯀꯩꯅꯣ ꯃꯌꯥꯝ ꯈꯜꯂꯤꯗꯣ
ꯑꯣꯛꯀꯤ ꯀꯩꯅꯣ ꯇ ꯑꯣꯛꯀꯤ ꯄꯦꯠꯁ ꯅꯠꯇꯕ ꯃꯥꯒꯤ ꯃꯥꯒꯤ ꯃꯇꯣꯡ ꯍꯥꯏꯁꯤꯔꯥ
ꯎꯝ ꯁꯟ ꯃꯥꯟꯕꯗꯣ
ꯑꯗꯨꯅ ꯍꯦꯟꯅꯥ ꯈꯋ꯭ꯥꯏꯗꯒꯤ ꯍꯥꯎꯏ
ꯑꯗꯨ ꯑꯗꯨ ꯆꯥꯗꯣꯏ ꯑꯣꯏꯔꯗꯤ ꯁꯟꯅ ꯁꯟ ꯆꯥꯕꯅ ꯐꯠꯇ꯭ꯔꯣ ꯁꯟꯗꯤ ꯃꯇꯣꯡ ꯉꯥꯛꯇ
ꯁꯟꯒꯤ ꯃꯍꯥꯎꯒꯗꯤ ꯇꯣꯉꯥꯟꯂꯦꯗ ꯅꯪꯗꯤ
ꯑꯩꯗꯤ ꯁꯟꯅ ꯑꯣꯏꯅ ꯄꯥꯝꯃꯦꯗ
ꯑ ꯁꯟꯗꯤ ꯌꯥꯝ ꯃꯍꯥꯎ ꯌꯥꯝ ꯂꯩꯇꯦꯗ ꯆꯥꯕ ꯑꯗꯨꯝ ꯍꯥꯎꯋꯦ ꯍꯥꯏꯔꯁꯨ
ꯅꯪ ꯊꯣꯡꯕ ꯍꯩꯇꯕꯩꯩꯅꯤ
ꯏꯁ ꯊꯣꯡꯕ ꯍꯩꯇꯕꯒꯤꯅꯤ ꯍꯥꯏꯔꯒ ꯂꯩꯔꯦ ꯍꯣꯏ ꯍꯣꯏ ꯅꯪꯅ ꯈꯪ ꯈꯟꯅꯤꯡꯕ ꯃꯑꯣꯡꯗ ꯈꯟꯔꯒ ꯂꯩꯔꯣ ꯀꯥꯏꯗꯦ ꯀꯩꯁꯨ ꯀꯥꯏꯇꯦ
ꯑꯩ ꯑꯩ ꯑꯩ ꯇ꯭ꯔꯤꯠ ꯇꯧꯕꯤꯒꯦꯁꯦ ꯑꯗꯨꯒ ꯑꯩ ꯊꯣꯡꯕꯤꯒꯦ ꯀꯌꯥꯝ ꯍꯥꯎꯋꯦ ꯌꯦꯡꯉꯣ
ꯍꯩꯁ
ꯅꯈꯨꯠ ꯍꯥꯎꯃꯟꯗꯅꯅꯦ ꯅꯈꯨꯠ ꯆꯤꯛꯇꯣꯏꯅꯦ ꯅꯪ
ꯍꯩ ꯍꯥꯏ ꯍꯥꯏ ꯍꯥꯏ ꯌꯥꯔꯦ ꯅꯪ ꯃꯊꯟꯗ ꯊꯥꯒꯠꯄꯁꯤꯀꯣ ꯌꯥꯔꯦ ꯌꯥꯔꯦ ꯌꯥꯔꯦ
ꯑꯝ ꯑꯝ ꯑꯃ ꯑꯃ ꯍꯥꯏ ꯊꯥꯒꯠꯂꯦ ꯑꯃ ꯍꯥꯏ ꯊꯥꯒꯠꯂꯦ ꯀꯩ ꯍꯥꯏꯗꯣꯏꯅꯣ ꯈꯪꯖꯤꯜꯂꯛꯇ꯭ꯔꯦꯗ
ꯍꯝ
ꯀꯩꯗꯧꯗꯣꯏꯅꯣ ꯅꯪ ꯍꯧꯖꯤꯛ
ꯀꯩ
ꯏꯠ ꯀꯩꯗꯧꯗꫭꯏꯅꫭꯕ
ꯀꯩꯗꯧꯗꯣꯏꯅꯣ ꯍꯥꯏꯕꯗꯤ
ꯍꯥꯏꯕꯗꯤ ꯑꯁꯤ ꯂꯣꯏꯔꯒ ꯀꯩꯗꯧꯗꯣꯏꯅꯣ ꯍꯥꯏꯕ ꯉꯥꯛꯇꯪ ꯂꯩꯔꯒ
ꯑꯩ ꯐꯣꯟ ꯆꯥꯔꯖ ꯇꯧꯗꯣꯏꯅꯦ ꯑꯗꯨꯒ ꯀꯩꯀꯩꯅꯣ ꯁꯤꯡꯖꯨꯄꯥꯟ ꯂꯩꯔꯗꯤ ꯁꯤꯁꯤꯡꯗꯣꯅꯤꯉꯥꯏ ꯋꯥꯏꯁꯤꯅꯤ ꯉꯥꯏ ꯀꯨꯝꯕ ꯂꯩꯔꯗꯤ ꯑꯗꯨꯒ ꯏꯔꯨꯕ ꯆꯠꯂꯒꯦ
ꯑꯗꯨꯒ
ꯑꯗꯨꯒ ꯑꯃꯨꯛ ꯆꯥꯛ ꯆ ꯆꯥꯛ ꯆꯥꯛ ꯊꯣꯛꯀꯅꯤ ꯑꯗꯨꯒ ꯐꯣꯟ ꯃꯦꯟ ꯃꯦꯠꯂꯅꯤ ꯇꯨꯝꯃꯅꯤ
ꯆꯥꯛꯇꯤ ꯊꯣꯡꯉꯣꯏꯗꯕ ꯆꯥꯛ ꯊꯣꯡꯗꯕꯤꯗ ꯆꯥꯗꯣꯏꯕ
ꯊꫭꯡꯂꫭꯏꯔꯦ ꯏꯅꯥꯎꯅꯨꯄꯤꯒꯤ ꯑꯣꯏꯅ ꯊꯣꯡꯍꯟꯒꯦ ꯅꯨꯡꯊꯤꯜꯒꯤ
ꯊꫭꯡꯉꯨꯀꯩꯅꫭ
ꯂꯥꯛꯑꯗꯤ ꯈꯪꯉꯤꯅ ꯕꯣꯜꯁꯤ ꯈꯪꯗ꯭ꯔꯦ ꯀꯔꯝꯕ ꯇꯤꯝ ꯂꯩꯒꯦ
ꯏꯪꯂꯦꯟꯒ ꯑꯥꯔꯖꯦꯟꯇꯤꯅꯒ ꯂꯩꯋꯦ
ꯑꯔꯖꯦꯟꯇꯤꯅꯥ ꯑꯁ ꯄꯣꯔꯅꯤ ꯉꯁꯤ
ꯍꯥꯏꯕꯤꯔꯒꯦ
ꯄꫭꯗꫭꯏꯅꯤ ꯀꯩꯅꯣ ꯑꯩꯈꫭꯏ ꯏꯪꯂꯦꯟꯅ‌ ꯉꯝꯗꫭꯏꯅꯤ
ꯎꯝ ꯉꯔꯥꯡꯒꯤꯗꫭ ꯐ꯭ꯔꯥꯟꯁꯀ ꯏꯁꯄꯦꯟꯅꯤꯀꯣ
ꯎꯝ
ꯑꯩꯅ ꯏꯁꯇꯦꯇꯁ ꯊꯥꯒꯠꯄ ꯅꯨꯄꯥꯗꫭ ꯏꯪꯂꯦꯟꯗ ꯀꯅꯥꯒꯤ ꯀꯟꯇ꯭ꯔꯤꯔꯥ ꯑꯗꯨ ꯅꯨꯄꯥꯗꯤ ꯌꯥꯝ ꯐꯖꯩꯍꯦ
ꯈ꯭ꯋꯥꯏꯗꯒꯤ ꯐꯖꯕ ꯔꯁꯤꯁꯨ ꯌꯥꯝ ꯂꯩꯕ
ꯑꯗꯨꯗꯒꯤ ꯍꯦꯟꯅ ꯐꯖꯕ ꯑꯃ ꯌꯥꯎꯕꯅꯦꯕ ꯏꯪꯂꯦꯟꯗ ꯑꯗꯣ ꯃꯥꯗꯤ ꯍꯟꯇꯛ ꯌꯥꯎꯗ꯭ꯔꯦ ꯑꯗꯨ ꯎꯔꯗꯤ ꯅꯪ ꯉꯥꯎꯔꯅꯤ
ꯈꯪꯗꯦ ꯑꯗꯨꯕꯨ ꯑꯩꯅ ꯏꯁꯇꯦꯇꯁ ꯊꯒꯠꯄ ꯅꯨꯄꯥꯗꯤ ꯅꯤꯒ꯭ꯔꯣ ꯑꯣꯏꯔꯁꯨ ꯀꯩ ꯍꯥꯏꯁꯤꯔꯥ ꯃꯥꯒꯤ ꯔꯥꯁꯤꯗꯣ ꯌꯥꯝ ꯂꯩꯕ ꯃꯥꯒꯤ ꯔꯥꯁꯤꯁꯨ ꯂꯩꯔꯦ ꯑꯗꯨꯒ ꯃꯥꯒꯤ ꯑ ꯎꯝ ꯕꯣꯗꯤ ꯏꯁꯇ꯭ꯔꯛꯆꯔꯒꯨꯝꯕꯁꯨ ꯂꯣꯏꯅ ꯀꯩꯅꯣ ꯐꯖꯩ
ꯑꯗꯨ ꯅꯦꯒꯔꫭ ꯍꯥꯏꯕ ꯌꯥꯗꯦꯗ ꯃꯨꯗꯕꯅꯦ ꯀꯩꯁꯨ
ꯃꯨꯁꯨ ꯐꯖꯩꯄ ꯄꯨꯔꯥ ꯃꯣꯗꯦꯜ ꯃꯥꯜꯂꯦ ꯃꯥꯁꯦ ꯎꯝ ꯑꯗꯒꯤ ꯑꯩꯗꯤ ꯏꯟꯁꯇꯥꯒ꯭ꯔꯥꯝꯗ ꯃꯥꯒꯤ ꯚꯤꯗꯤꯑꯣꯒꯨꯝꯕ ꯂꯣꯏꯅ ꯌꯦꯡꯉꯤꯕ ꯑꯗꯨꯒ ꯂꯥꯁꯇ ꯐꫭꯂꫭ ꯇꯧꯕꯤꯈꯔꯦ
ꯁꯨꯝ ꯅꯨꯄꯥ ꯈꯟꯕ ꯌꯥꯝ ꯍꯩꯀꯣ ꯅꯪ
ꯀꯩ ꯍꯥꯏꯕ
ꯅꯨꯄꯥ ꯈꯟꯕ ꯌꯥꯝ ꯍꯩꯌꯦꯕ
ꯍꯩꯇ꯭ꯔꯗꯤ ꯃꯤꯠ ꯂꯩꯕꯅꯤꯅ ꯃꯤꯠ ꯂꯩꯕꯅꯤꯅ ꯍꯩꯇ꯭ꯔꯗꯤ
ꯃꯤꯠ ꯂꯩꯕ꯭ꯔꯥ ꯍꯥꯏꯁꯦ ꯑꯩꯗꯤ ꯂꯩꯇꯕ ꯃꯥꯜꯂꯨꯔꯦ ꯅꯪꯗꯤ
ꯍꯥ ꯅꯨꯄꯥ ꯐꯖꯕ ꯈꯛꯇꯅꯦ ꯑꯩꯅ ꯌꯦꯡꯕ
ꯎ
ꯑꯩ ꯊꯤꯔꯁꯨ ꯅꯨꯄꯥ ꯐꯖꯕꯗꯨꯗꯤ ꯌꯦꯡꯕꯅꯤꯍꯦ
ꯐꯩꯌꯦ ꯌꯦꯡꯕꯤꯌꯨ
ꯌꯦꯡꯕꯅꯦ ꯌꯦꯡꯕꯅꯦ
ꯅꯪꯅ ꯌꯦꯡꯉꯁꯨ ꯂꯩꯕꯗꯤ ꯑꯩꯈꫭꯏꯗ ꯂꯩꯔꯒ ꯂꯣꯏꯔꯦ
ꯍꯝ
ꯀꯩ ꯀꯩ ꯍꯥꯏꯕ
ꯅꯪꯅ ꯐꯖꯕ ꯃꯌꯥꯝ ꯌꯦꯡꯉꯁꯨ ꯂꯩꯕꯗꯤ ꯑꯩꯈꯣꯏꯗꯤ ꯂꯩꯔꯦ ꯂꯣꯏꯔꯦ ꯍꯥꯏꯕ
ꯑꯁ ꯑꯁꯤꯕ ꯋꯥꯅꯤꯅꯦ ꯑꯩ ꯅꯥꯗ ꯀꯩꯅ ꯍꯥꯀꯠꯆꯩ ꯍꯥꯏꯕꯁꯦ
ꯊꯒꯦꯁꯦ ꯔꯗꯤ ꯍꯣꯂꯣ
ꯇꯅꯤꯦ
ꯍ ꯀ
ꯀꯃꯥꯏꯅ ꯍꯥꯏꯔꯛꯀꯅꯣ ꯇꯥꯅꯤꯡꯗꯦꯀꯣ
ꯅꯉꯣꯟꯗ ꯋꯥ ꯍꯥꯏꯕꯁꯦ ꯌꯥꯝ ꯀꯤꯅꯦ
ꯀ
ꯅꯉꯣꯟꯗ ꯋꯥ ꯍꯥꯏꯕꯕꯁꯤꯦ ꯌꯥꯝ ꯀꯤꯑꯕ ꯀꯩ ꯀꯔꯤ ꯋꯥ ꯇꯥꯅꯤꯡꯗꯣꯏꯅꯣ ꯀꯔꯤ ꯋꯥꯠ ꯇꯥꯅꯤꯡꯉꯗꯨꯅ ꯈꯪꯗꯦꯕ ꯅꯪꯅꯁꯨ ꯍꯥꯏꯗꯤ ꯂꯣꯠꯁꯤꯜꯂꯒ ꯑꯗꯨꯝ ꯊꯝꯃꯦꯗꯣ ꯅꯪꯗꯤ
ꯍꯣꯏ ꯂꯣꯏꯁꯤꯜꯂꯒꯂꯝꯝꯗꯣꯏꯅꯦ ꯍꯥꯏꯔꯗꯤꯦ
ꯍꯥꯏꯗꯤ ꯅꯪꯒꯤ ꯀꯩꯅꯣꯒꯤ ꯅꯁꯥꯒꯤ ꯋꯥ ꯑꯣꯏꯔꯁꯨ ꯍꯥꯏꯅꯤꯡꯗꯦꯗꯅ ꯅꯪꯗꯤ
ꯀꯃꯥꯏꯅ ꯇꯧꯔꯅꯦꯍꯦ
ꯇꯧꯋꯦ ꯇꯧꯕꯒꯤꯅꯦ ꯑꯩꯅ ꯍꯥꯏꯕ ꯀꯤꯕꯁꯦ
ꯍꯥꯏꯒꯅꯨꯗꯨꯗꯤ ꯀꯤꯔꯗꯤ ꯅꯪꯁꯨ ꯑꯩꯕꯨ ꯀꯤꯕ ꯃꯥꯜꯂꯦꯍꯦ ꯑꯣꯄ
ꯍꯥꯏꯗꯤ ꯑꯩꯅ ꯋꯥ ꯑꯃ ꯍꯥꯏꯔꯒ ꯃꯤꯅ ꯃꯤꯅ ꯅꯨꯡꯉꯥꯏꯇ꯭ꯔꯗꯤ ꯑꯩꯁꯨ ꯅꯨꯡꯉꯥꯏꯇꯦꯗꯅ ꯑꯗꯨꯒꯤꯅꯤꯗ
ꯀꯔꯒ ꯂꯩꯔꯣ ꯀꯔꯒ ꯂꯩꯔꯣ